ꯍꯜꯂꯣ ꯇꯥꯖꯔꯤꯌꯦ ꯇꯥꯖꯔꯤꯌꯦ
ꯇꯥꯠ ꯎꯝ
ꯇꯥꯏꯌꯦ ꯅꯪ ꯇꯥꯗꯕ꯭ꯔꯣ ꯑꯩꯅ ꯉꯥꯡꯕꯗꯣ
ꯎꯝ ꯆꯥꯃꯟꯗꯅ ꯃꯁꯛ ꯅꯠꯇꯦꯅꯦ ꯃꯁꯛ ꯀꯃꯥꯏꯟ ꯇꯧꯒꯦ ꯍꯥꯏꯕꯅꯤꯗ ꯑꯗꯨ ꯅꯨꯄꯥꯗꯣ
ꯃꯁꯛꯇꯣ ꯃꯤ ꯋꯥꯡ ꯆꯥꯎꯋꯦ
ꯁꯥꯕꯁ ꯍꯌꯦꯡ ꯅꯪꯅ
ꯑꯩ ꯋꯥ ꯍꯥꯏꯔꯛꯀꯦꯕꯀꯣ ꯍꯥꯏꯔꯛꯀꯦꯕ ꯑꯗꯨ ꯅꯨꯄꯥꯗꯣ ꯃꯃꯟ ꯌꯥꯝ ꯌꯥꯝꯍꯟꯕ ꯁ꯭ꯇꯥꯏꯜ ꯗꯨ ꯑꯦ ꯃꯃꯟ ꯍꯥꯏꯗꯤ ꯐꯥꯔꯁꯇ ꯏꯕꯥꯅꯤ ꯁꯛꯀꯨꯝꯕ ꯌꯦ ꯎꯗ꯭ꯔꯤꯉꯩ ꯀꯥꯟꯗꯣ ꯑꯗꯨꯗ ꯃꯥꯅ ꯐꯥꯔꯁ ꯑꯩꯉꯣꯟꯗ ꯀꯣꯜ ꯇꯧꯔꯛꯄꯅꯦꯕꯀꯣ ꯑꯩ ꯃꯥꯅ ꯍꯥꯏꯌꯦꯕꯀꯣ ꯎꯝ ꯑꯩꯗꯤ ꯅꯨꯄꯤ ꯑꯋꯥꯡꯕꯤ ꯄꯥꯝꯃꯤ ꯈꯣꯠꯂꯤ ꯑꯗꯨꯝ ꯍꯥꯏꯕꯀꯣ ꯑꯗꯒꯤ ꯃꯥꯅ ꯑꯩꯅ ꯍꯣꯏ ꯐꯪꯕ ꯑꯣꯏꯌꯣ ꯑꯃꯅ ꯑꯩ ꯅꯨꯄꯤ ꯋꯥꯡꯗ꯭ꯔꯗꯤ ꯂꯧꯔꯣꯏ ꯀꯥꯏ ꯍꯥꯏꯕꯅꯦꯕꯀꯣ ꯁꯨꯡꯂꯧ ꯂꯧꯔꯣꯏ ꯍꯥꯏꯕꯅꯦꯕ ꯑꯗꯨꯒꯤ ꯑꯩꯅ ꯍꯣꯏꯌꯦ ꯐꯩꯌꯦ ꯅꯨꯞ ꯑ ꯐꯪꯕ ꯑꯣꯏꯌꯣ ꯈꯣꯠꯂꯣ ꯑꯩꯅ ꯍꯥꯏꯕꯅꯦꯕ ꯑꯗꯨ ꯑꯩꯁꯨ ꯅꯪ ꯑ ꯅꯪꯒꯤ ꯋꯥꯈꯜ ꯑꯗꯨꯃꯥꯏꯅ ꯑꯔꯦꯞꯄ ꯂꯩꯕꯗꯣ ꯌꯥꯝ ꯐꯩꯌꯦ ꯑꯈꯥꯡ ꯀꯟꯒꯗꯧꯕꯅꯤ ꯅꯨꯄꯥ ꯍꯥꯏꯁꯤꯗꯤ ꯂꯧꯔꯣꯏ ꯍꯥꯏꯗꯤ ꯂꯧꯔꯣꯏ ꯗꯕꯅꯦ ꯂꯧꯒꯅꯤ ꯍꯥꯏꯔꯗꯤ ꯂꯧꯒꯗꯧꯅꯦ ꯑꯩꯅ ꯑꯗꯨꯝ ꯍꯥꯏꯕ ꯑꯗꯨꯒꯤ ꯑꯩꯈꯣꯏꯅꯤꯁꯦ ꯑꯗꯨꯝ ꯀꯩꯅꯣ ꯇꯧꯔꯦꯕꯀꯣ ꯋꯥꯔꯤ ꯂꯣꯏꯔꯦ ꯑꯗꯨꯒ ꯀꯣ ꯑꯗꯨ ꯀꯣ ꯀꯣꯜ ꯊꯝꯈ꯭ꯔꯦꯗꯅ ꯑꯗꯨ ꯃꯇꯨꯡꯗ ꯑꯩꯉꯣꯟꯗ ꯉꯔꯥꯡꯅꯦꯕ ꯃꯥꯅ ꯀꯣꯜ ꯇꯧꯔꯛꯄꯗꯣ ꯑꯗꯨꯒ ꯉꯁꯤ ꯅꯨꯃꯤꯠꯁꯦ ꯃꯥꯁꯦ ꯑꯩꯉꯣꯟꯗ ꯃꯦꯁꯦꯁ ꯊꯥꯔꯛꯄꯅꯦꯕ ꯀꯣꯜ ꯇꯧꯁꯤꯅ ꯑꯗꯨ ꯑꯩꯅ ꯑꯩꯗꯤ ꯍꯧꯖꯤꯛꯇꯤ ꯍꯣꯁꯄꯤꯇꯥꯜꯗ ꯂꯩꯌꯦ ꯑꯗꯨꯅ ꯀꯣꯜ ꯇꯧꯕ ꯌꯥꯔꯣꯏ ꯈꯣꯠꯂꯣ ꯍꯥꯏꯌꯦꯕꯀꯣ
ꯑꯃꯥꯏ ꯃꯦꯁꯦꯁ ꯊꯥꯔꯛꯑꯦ ꯑꯗꯨꯒ ꯕꯤꯗꯤꯑꯣ ꯀꯣꯜꯁꯦ ꯂꯩꯌꯦꯕ ꯃꯥꯅ ꯍꯥꯏꯌꯦ ꯅꯪ ꯅꯨꯡꯁꯤꯅꯕ ꯂꯩꯕ꯭ꯔꯥ ꯍꯥꯏꯕ ꯑꯩꯅ ꯂꯩꯌꯦ ꯍꯥꯏꯕ ꯑꯗꯩ ꯃꯥꯅ ꯑꯁ ꯑ ꯀꯗꯥꯏꯗꯒꯤꯔ ꯀ꯭ꯔꯤꯔ ꯑꯗꯣ ꯍꯪꯉꯦ ꯑꯩꯅ ꯑ ꯑꯗꯨꯗꯩꯅꯦ ꯑꯗꯥꯗꯩꯅꯦ ꯍꯥꯏꯌꯦꯕ ꯅꯃꯥꯅ ꯚꯤꯗꯤꯑꯣ ꯀꯣꯜ ꯇꯧꯔꯦ ꯑꯩꯁꯨ ꯏꯁ ꯌꯥꯝ ꯎꯝꯅ ꯀꯔꯤ ꯍꯥꯏꯁꯤꯔ ꯆꯝꯅ ꯄꯥꯏꯈꯠꯂꯦꯕꯀꯣ
ꯑꯣ
ꯑꯩꯈꯣꯏꯅꯤꯁꯦ ꯉꯥꯡꯅꯔꯦ ꯉꯥꯡꯅ ꯑ ꯕꯗꯨ ꯑꯩꯅ ꯚꯤꯗꯤꯑꯣ ꯀꯣꯜꯗꯣ ꯑꯁ ꯁꯨꯡꯉꯥꯡ ꯉꯥꯡꯗꯕ ꯃꯔꯝꯗꯤ ꯑꯩꯒꯤ ꯑꯪꯀꯜꯒꯤ ꯅꯥꯛꯇ ꯑꯗꯨꯝ ꯁꯦꯟꯅꯔꯒ ꯂꯩꯕꯅꯤꯅ ꯋꯥ ꯉꯥꯡꯕꯗꯣ ꯑꯥꯏꯁꯤ ꯌꯨꯗꯅꯤꯅ ꯅꯨꯡꯉꯥꯏꯇꯦꯗꯅ ꯑꯗꯨꯝ ꯖꯁ ꯁꯛ ꯈꯛꯇ ꯎ ꯃꯟꯕ ꯁꯛ ꯈꯛꯇ ꯎꯍꯜꯂꯒ ꯑꯩꯁꯦ ꯊꯝꯈ꯭ꯔꯦ ꯊꯝꯈ꯭ꯔ ꯃꯇꯨꯡꯗ ꯃꯥꯗꯣ ꯃꯦꯁꯦꯁ ꯊꯥꯔꯛꯑꯦꯕꯀꯣ ꯀꯩꯒꯤꯔꯣ ꯅꯪ ꯑꯩ ꯑꯩꯅ ꯋꯥ ꯉꯥꯡꯕꯗꯣ ꯈꯨꯝꯗꯕꯗꯣ ꯍꯥꯏꯌꯦ ꯑꯗꯨꯏ ꯑꯩꯅ
ꯑꯩ ꯑꯪꯀꯜꯒꯤ ꯅꯥꯛꯇ ꯂꯩꯕꯅꯤ ꯍꯥꯏꯌꯦ ꯑꯗꯣ ꯃꯥꯅ ꯑꯁ ꯑꯩ ꯅꯪ ꯎꯕꯗꯒꯤ ꯄꯨꯔꯥ ꯉꯥꯎꯈ꯭ꯔꯦ ꯍꯥꯏꯕ ꯑꯗꯨꯒꯤ ꯑꯩꯅ ꯑꯦ ꯑꯩꯗꯤ ꯋꯥꯡꯁꯨ ꯋꯥꯡꯗꯦ ꯅꯪ ꯑꯋꯥꯡꯕ ꯃꯤ ꯄꯥꯝꯃꯦ ꯍꯥꯏꯕ ꯅꯠꯇ꯭ꯔꯣ ꯑꯩꯅ ꯍꯥꯏꯕ ꯑꯗꯨꯃꯥꯅ ꯅꯪ ꯑꯩ ꯋꯥꯡꯗ꯭ꯔꯁꯨ ꯌꯥꯈ꯭ꯔꯦ ꯍꯥꯏꯕ ꯈꯪꯒꯕ ꯑꯗꯨꯒꯤ ꯑꯩꯅ ꯑ ꯅꯪꯗꯤ ꯌꯥꯝꯅ ꯍꯣꯡꯒꯜꯂꯦꯅ ꯑꯗꯨꯅ ꯑꯩꯗꯤ ꯇꯜꯂꯦ ꯍꯥꯏꯕ ꯅꯪ ꯑꯔꯦꯞꯄ ꯑꯗꯨꯝ ꯍꯣꯡꯒꯟꯗꯕ ꯃꯤ ꯃꯥꯜꯂꯒ ꯅꯪꯗꯤ ꯑꯗꯨꯝ ꯅꯨꯄꯤ ꯎꯕ ꯈꯨꯗꯤꯡꯒꯤ ꯑꯗꯨꯝ ꯄꯥꯝꯃꯛ ꯑꯗꯨ ꯃꯥꯟꯂꯦ ꯀꯣꯠꯂꯦꯕ ꯑꯁ ꯃꯥꯅꯦꯀꯣ ꯑ ꯐꯣꯇꯣ ꯊꯥꯔꯛꯑꯣ ꯊꯥꯔꯣ ꯍꯥꯏꯕ ꯑꯩꯅ ꯑꯩꯒꯤ ꯗꯗꯥꯒ ꯀꯥꯞꯄ ꯐꯣꯇꯣ ꯑꯃ ꯊꯥꯕꯤꯕꯅꯦꯕꯀꯣ ꯃꯥꯅ ꯍꯥꯏꯌꯦ ꯑꯩꯒꯤ ꯗꯨꯗꯥꯗꯣ ꯃꯥꯏꯗꯣ ꯂꯣꯏꯅꯃꯛ ꯀꯔꯣ ꯀꯨ ꯖꯤꯛꯑꯦꯗꯅ
ꯎꯝ
ꯑ ꯀꯔꯤ ꯍꯥꯏꯁꯤ꯭ꯔꯥ ꯑ ꯒ꯭ꯔꯤꯟꯅ ꯌꯦꯛꯂꯒꯅꯦ ꯎꯍꯟꯗ꯭ꯔꯒ ꯑꯁꯤ ꯅꯨꯄꯤꯗꯣ ꯑꯩ ꯄꯥꯝꯃꯤ ꯑꯃꯨꯔꯛ ꯊꯦꯝꯕꯤꯌꯨ ꯍꯥꯏꯅ ꯊꯥꯕ ꯈꯪꯕ꯭ꯔꯥ ꯑꯩꯉꯣꯟꯗ
ꯑ
ꯑꯗꯨꯒꯤ ꯑꯣ ꯊꯦꯝꯕꯤꯒꯦ ꯊꯦꯝꯕꯤꯒꯦ ꯑꯗꯨ ꯅꯨꯄꯤꯗꯣ ꯑꯩ ꯈꯪꯉꯦ ꯍꯥꯏꯕ ꯑꯗꯨꯒꯤ ꯃꯥꯅ ꯍꯧꯖꯤꯛꯁꯨ ꯐꯣꯟ ꯇꯧꯔꯣꯏ ꯅꯪꯒꯤ ꯃꯃꯥꯡꯗ ꯐꯣꯟ ꯇꯧꯔꯛꯑꯒ ꯎꯝ ꯐꯣꯟ ꯇꯧꯔꯛꯑꯦ ꯐꯣꯟ ꯇꯧꯔꯛꯂꯒ ꯑꯩꯉꯣꯟꯗ ꯅꯪ ꯅꯪꯒꯤ ꯕꯣꯏ ꯐ꯭ꯔꯦꯟꯗꯣ ꯇꯣꯡꯅꯈ꯭ꯔꯣ ꯑꯁ ꯈꯪꯕ꯭ꯔꯥ ꯑꯩ ꯑꯩꯅ ꯇꯣꯡꯨꯕꯁꯨ ꯌꯥ ꯌꯥꯗꯦꯕ
ꯎꯝ ꯍꯣ ꯍꯣ
ꯑꯦ ꯌꯥꯝ ꯅꯨꯡꯅꯤꯛꯕꯅꯦ ꯖꯥꯠ ꯖꯥꯠ ꯉꯥꯛꯕꯅꯦ
ꯕꯤꯔꯥꯅꯤ ꯀꯔꯝꯕꯔꯒꯣ ꯒ꯭ꯔꯨꯞꯇ ꯑꯩ ꯃꯤꯡ ꯊꯝꯃꯒꯣ
ꯑ
ꯎꯝ ꯀꯣꯏꯔꯣꯅꯦ ꯐꯥꯔꯦꯅꯦ ꯎꯝ
ꯇꯟꯁꯨ ꯇꯜꯂꯦ
ꯇꯧꯒꯅꯣꯗ ꯍꯧꯖꯤꯛ ꯃꯇꯝ ꯂꯩꯔꯤꯉꯩꯗ
ꯐꯪꯗ꯭ꯔꯒꯅ ꯐꯥꯔꯦꯗꯅ ꯀꯅꯥꯅꯣꯝꯃ
ꯀꯩꯅ ꯐ ꯃꯤ ꯂꯩꯕꯨ ꯃꯤ ꯂꯩꯔꯕꯣ ꯐꯥꯅꯕ
ꯊꯤꯒꯅꯤꯅ
ꯔꯁ ꯊꯤꯕ ꯐꯪꯗꯔꯗꯤ ꯀꯅꯥ ꯐꯔꯅꯤ ꯁ ꯁ ꯑꯩꯗꯤ ꯐꯪꯑꯣꯏꯑꯦ ꯑꯩꯗꯤ ꯈꯔ ꯁꯥꯊꯤꯕꯅꯤꯅꯀꯣ ꯑꯁꯤꯒꯨꯝꯕꯗꯤ ꯈꯔ ꯂꯤꯠꯊꯣꯛ ꯂꯤꯁꯤꯟꯁꯦ ꯌꯥꯝ ꯍꯩꯌꯦꯕ ꯑꯩꯗꯤ
ꯑꯦ ꯑꯩꯅ ꯑ ꯖꯗꯨ ꯇꯧꯔꯒ
ꯇꯁ ꯆꯪꯕꯤꯔꯣꯏꯍꯦ ꯖꯗꯨꯒꯥ ꯄꯨꯡꯆꯥꯏ ꯆꯥꯏꯅꯤ
ꯌꯦ ꯖꯗꯨ ꯊꯥꯕ
ꯎꯝ ꯍꯧꯖꯤꯛ ꯊꯥꯈ꯭ꯔꯒꯦ
ꯑꯥ ꯑꯥ ꯊꯔꯣ ꯊꯔꯣ
ꯍꯧꯖꯤꯛ ꯊꯥꯒꯦ
ꯎꯝ ꯊꯔꯣꯅꯦ ꯅꯪꯉꯣꯟꯗ ꯑꯃꯨꯛꯀ ꯍꯟ ꯍꯜꯂꯛꯀꯅꯤꯀꯣ
ꯍꯝ ꯍꯥꯥ
ꯅꯥꯠꯇꯣꯝꯇ ꯐꯥꯖꯅꯤꯀꯣ
ꯎꯝ
ꯁꯏ ꯈꯪꯗꯔꯦꯗ ꯗꯦꯠ ꯀꯌꯥꯐꯥꯎ ꯂꯩꯅꯤ ꯍꯥꯏꯕ꯭ꯔꯣ
ꯈꯪꯗꯤꯌꯦ ꯁꯤꯕ ꯉꯥꯏꯕꯅꯤ
ꯑꯁ ꯂꯣꯏꯔꯦꯍꯦ ꯑꯁꯤꯕꯨ ꯋꯥꯅꯤ ꯀꯩꯏꯅ ꯇꯥꯅꯤꯡꯗꯦ
ꯁꯤꯕ ꯉꯥꯏꯗ꯭ꯔꯗꯤ ꯀꯔꯤ ꯇꯧꯗꯣꯏꯅꯣ
ꯗꯤ ꯌꯨꯝꯗ ꯄꯨꯈ꯭ꯔꯗꯅ ꯄꯩꯁꯥ ꯀꯩꯅꯣ ꯇꯧꯕꯁꯨꯇꯤ
ꯃꯥꯅ ꯋꯥꯈꯜ ꯅꯨꯡꯉꯥꯏꯅꯉꯥꯏꯒꯤ ꯑꯗꯨꯝ ꯊꯝꯕ ꯋꯥꯅꯤ ꯑꯣꯛꯁꯤꯖꯦꯟꯒꯨꯝꯕ ꯃꯔꯥꯡ ꯀꯥꯏꯕ ꯃꯐꯝꯗ ꯊꯝꯗ꯭ꯔꯗꯤ
ꯏꯃꯥꯟꯅꯕꯒꯤ ꯃꯦ ꯃꯕꯥꯏꯗꯣ
ꯎꯝ
ꯃꯥꯗꯤ ꯑꯗꯨꯃꯥꯏꯅ ꯍꯥꯏꯌꯦ ꯃꯥꯅ ꯑꯁ ꯍꯣꯁꯄꯤꯇꯥꯜꯗ ꯂꯩꯅꯤꯡꯗ꯭ꯔꯦꯗ ꯉꯝꯗ꯭ꯔꯦ ꯌꯨꯝꯗ ꯑꯣꯏꯅ ꯂꯩꯍꯟ ꯌꯨꯝꯗ ꯄꯨꯈ ꯑꯗꯨꯒ ꯌꯨꯝꯗ ꯂꯩꯕꯗꯣ ꯅꯨꯃꯤꯠ ꯑꯃ ꯑꯅꯤ ꯅꯨ ꯅꯨ ꯅꯨ ꯂꯩꯈꯤꯗꯦ ꯃꯥꯅ ꯑꯗꯨꯝ ꯁꯔꯦꯟꯗꯔ ꯇꯧꯕꯅꯦꯕ ꯍꯥꯏꯗꯤ ꯏꯗꯁꯨ ꯌꯥꯝ ꯀꯥꯞꯈ꯭ꯔꯦꯕ ꯃꯥꯏꯗꯣ
ꯎꯝ
ꯑꯗꯨꯒꯤ ꯄꯩꯁꯥ ꯇꯤꯡꯕ ꯁꯔꯨꯛꯇꯤ ꯌꯨꯝꯗ ꯄꯣꯊꯥꯑꯒꯦ ꯍꯥꯏꯅꯕ ꯃꯃꯥꯗ ꯑꯦꯁ ꯃꯥꯗꯣ ꯍꯥꯟꯅꯗꯤ ꯐꯖꯅ ꯅꯣꯏꯔꯝꯝꯕꯅꯦ ꯃꯤꯗꯣ ꯌꯣ ꯊꯛꯄꯗꯒꯤ ꯀꯥꯡꯈ꯭ꯔꯦ ꯀꯥꯡꯉ ꯃꯕꯨꯛ ꯈꯛꯇꯪꯒꯣ ꯃꯥꯒꯤ ꯀꯨꯆꯨꯗꯨꯁꯨ ꯄꯨꯔꯥ ꯑꯣꯥ ꯆꯍꯤ ꯀꯌꯥ ꯁꯨꯔꯒꯦ
ꯝꯎ ꯐꯤꯐꯇꯤ ꯐꯣꯔ ꯐꯤꯐꯇꯤ ꯐꯥꯏꯚ ꯀꯨꯝꯕꯗꯤ ꯑꯣꯏꯔꯅꯤ
ꯑꯁ ꯌꯥꯝ ꯃꯈꯍꯟꯃꯤꯅꯦ ꯑꯗꯨꯗꯤ
ꯎꯝ ꯑꯩꯈꯣꯏ ꯃꯥꯥꯒꯤ ꯃꯅꯥꯎ ꯅꯨꯄꯥꯅꯦꯕ
ꯎꯝ ꯏꯁ ꯑꯍꯜꯟꯅ ꯌꯨ ꯑꯗꯨꯃꯥꯏꯅ ꯊꯛꯑꯗꯤ ꯀꯃꯥꯏ ꯀꯃꯥꯏꯅ ꯊꯛꯗꯒꯣ
ꯋꯥꯈꯜꯅ ꯋꯥꯈꯜꯅ ꯃꯥꯅ ꯂꯥꯜꯂꯨꯔꯕꯅꯤꯅ
ꯅꯨꯄꯤ ꯑꯅꯤ ꯊꯤꯕꯒꯤ ꯑꯣꯏꯔꯝꯃꯅꯤ ꯑꯗꯨꯗꯤ
ꯎꯝ ꯅꯨꯄꯤ ꯑꯅꯤ ꯆꯤꯕ ꯑꯗꯨꯒ ꯃꯆꯥꯁꯤꯡꯅꯁꯨ ꯊꯧꯁꯥꯗ꯭ꯔꯤꯗꯣ ꯃꯆꯥꯈꯣꯏꯗꯤ ꯆꯥꯎꯈ꯭ꯔꯦꯗꯅ
ꯃꯆꯥ ꯅꯨꯨꯄꯤ ꯊꯤꯕ ꯂꯩꯔꯕꯅꯤ ꯑꯗꯨꯗꯤ
ꯍꯥ ꯅ ꯑꯍꯨꯝ ꯄꯣꯛꯏꯕ
ꯑꯇꯣꯝꯕꯤꯗꯤ
ꯑꯃ
ꯑꯣ ꯅꯨꯄꯥ
ꯑꯍꯟ ꯑꯍꯟꯒꯤ ꯃꯆꯥꯗ‌ꯣ ꯑꯩꯈꯣꯏ ꯏꯄꯨꯅ ꯄꯨꯂꯤꯁꯀꯤ ꯄꯩꯁꯥꯗꯤ ꯅꯞꯈ꯭ꯔꯕ
ꯎꯝ
ꯑꯗꯨꯒ ꯍꯧꯖꯤꯛꯀꯤ ꯑꯇꯣꯝꯕꯤꯗ ꯅꯨꯄꯤ ꯑꯅꯤ ꯅꯨꯄꯥ ꯑꯃꯅꯦꯕ ꯅꯨꯄꯥ ꯅꯥꯍꯜꯂꯦꯕ ꯃꯤꯗꯜ ꯃꯤꯗꯜꯗꯨꯅ ꯂꯥꯏꯔꯤꯛ ꯇꯝꯃꯒ ꯂꯩꯔꯤ ꯑꯗꯨꯒ ꯑꯇꯣꯝꯕꯤꯗꯨꯅ ꯃꯨꯛ ꯑꯥ
ꯑꯥ
ꯗꯣꯛꯇꯔꯒꯤ ꯁꯦꯂꯦꯛꯁꯟ ꯉꯝꯃꯒ ꯒꯣꯔꯃꯦꯟꯒꯤ ꯔꯤꯝꯁꯇꯗꯥ ꯗꯥꯛꯇꯔ ꯇꯝꯃꯤꯕ
ꯏꯅꯥꯛꯇꯤ ꯈꯨꯜꯂꯤꯅꯦ ꯃꯣꯏꯁꯦ
ꯑꯩ ꯑꯃꯣ ꯑꯃꯨꯛꯀꯅꯦ ꯑꯗꯨ ꯅꯨꯄꯥꯗꯣ ꯚꯤꯗꯤꯑꯣ ꯀꯣꯜ ꯇꯧꯔꯛꯑꯦ
ꯍꯧꯖꯤꯛꯔ‌ꯣ
ꯑꯣ
ꯑꯩ ꯅꯨꯄꯥꯥꯒ ꯋꯥꯔꯤꯁꯥꯔꯤ ꯍꯥꯏꯌ‌ꯣ
ꯑꯩ ꯅꯨꯄꯥꯃꯒ ꯋꯥꯔꯤ ꯁꯅꯔꯤ ꯍꯥꯏꯗ‌ꯣꯏꯅꯤ ꯍ‌ꯣꯔ‌ꯦꯟ ꯉꯁꯥꯏꯁꯤ ꯀꯣ ꯀꯅꯥꯒ ꯋꯥꯔꯤ ꯁꯥꯟꯅꯕ꯭ꯔ ꯍꯥꯏ ꯑꯩꯅ ꯑꯩꯒꯤ ꯅꯨꯄꯥꯒꯅꯤ ꯍꯥꯏꯕ ꯑꯗꯨꯒ ꯃꯥꯅ
ꯎꯝ ꯑꯗꯨ ꯅꯨꯄꯥ ꯑꯗꯨ ꯇꯣꯛꯈ꯭ꯔꯣ ꯍꯥꯏꯌꯦ ꯍꯧꯖꯤꯛꯁꯨꯀꯣ ꯍꯣꯔꯦꯟ ꯀꯔꯤꯒꯤ ꯐꯣꯟ ꯀꯥꯏꯗꯕ꯭ꯔꯥ ꯍꯥꯏꯔꯗꯤ ꯑꯩꯒꯤ ꯅꯨꯄꯥ ꯑꯃꯒ ꯋꯥꯔꯤ ꯁꯟꯅꯕꯅꯤ ꯍꯥꯏꯒꯦ
ꯑꯦ ꯀꯩꯗꯧꯅꯉꯥꯏꯗ ꯌꯥꯝꯅ ꯕꯣꯁ ꯇꯧꯔꯒ ꯂꯣꯏꯔꯦ ꯉꯁꯥꯏꯁꯨ ꯑꯗꯨꯝ ꯚꯤꯗꯤꯑꯣ ꯀꯣꯜ ꯇꯧꯔꯛꯦꯕ ꯍꯧꯖꯤꯛꯁꯨ ꯑꯗꯨꯝ ꯚꯗꯤꯑꯣꯀ‌ꯣꯜ ꯇꯧꯔꯛꯀꯅꯤ ꯉꯁꯥꯏꯗꯣ ꯑꯩꯈꯣꯏꯅꯤ ꯋꯥꯔꯤ ꯁꯥꯟꯅꯔꯒ ꯂꯩꯔꯒꯀꯣ ꯍꯧꯖꯤꯛ ꯅꯪꯅ ꯇꯧꯔꯛꯇ꯭ꯔꯤꯉꯩꯗꯣ ꯋꯥꯔꯤ ꯁꯥꯟꯅꯔꯒꯅꯦ ꯊꯤ ꯐꯥꯏꯅꯤꯡꯉꯦꯌꯦ ꯑꯩꯅ ꯐꯥꯏꯕ ꯆꯠꯂꯣ ꯐꯕ ꯆꯠꯂꯣ ꯊꯨꯔ‌ꯣ ꯊꯨꯔ‌ꯣ ꯃꯨꯊꯠꯂꯣ ꯃꯨꯊꯠꯂꯣ ꯅꯊꯤ ꯊ‌ꯣꯛꯔꯅꯤꯅ ꯑꯩꯅ ꯑꯗꯨꯃ ꯍꯥꯏꯕꯤꯈ꯭ꯔꯕ ꯍꯥꯏꯒꯗꯧꯔꯦꯗꯤ ꯆꯞ ꯍꯥꯏꯕ ꯆꯠꯂꯣ ꯑꯩꯉꯣꯟꯗ ꯍꯥꯏꯔꯝꯒꯨꯅꯨ ꯐꯣꯟꯗꯣ ꯊꯝꯃꯣꯕ
ꯎꯝ ꯕꯦꯔꯅꯤꯅꯦ
ꯍꯥ ꯀꯃꯥꯏꯅ
ꯀꯅꯥꯅ‌ꯣ
ꯅꯪ ꯃꯁꯛꯁꯨ ꯎꯗꯅ ꯅꯪ ꯀꯥꯃꯥꯏ ꯈꯪꯉꯤꯕ ꯍꯥ ꯅꯪ ꯀꯃꯥꯏ ꯈꯟꯉꯤꯅ‌ꯣ
ꯅ‌ꯣꯏꯅꯤ ꯋꯥꯔꯤ ꯁꯅꯥꯕꯗ‌ꯣ ꯑꯗꯨꯗꯒꯤ
ꯌꯥꯔꯦ
ꯁ‌ꯦꯖ
ꯇꯥꯜꯂꯗꯤ ꯑꯗꯨꯝ ꯇꯣꯛꯈ꯭ꯔꯅꯤ
ꯇꯧꯔꯗꯤ ꯐꯪꯉꯔꯣꯏꯗ
ꯐꯪꯗ꯭ꯔꯗꯤ ꯐꯔꯅꯤ ꯍꯥꯏꯔꯀꯥꯟꯁꯤꯗ
ꯐꯥꯅꯕꯖꯨ ꯂꯩꯔꯣꯏꯅꯦꯍꯦ ꯍꯧꯖꯤꯛ ꯃꯇꯝꯖꯦ
ꯅꯪꯁꯨ ꯆꯦꯛꯁꯤ ꯂꯣ ꯀꯤꯗꯕ ꯇꯧꯒꯅꯨ ꯑꯩꯅ ꯐꯥꯔꯗꯤ ꯅꯪ ꯂꯥꯛꯑꯣ ꯑꯆꯥꯄꯣꯠ ꯄꯤꯖꯒꯦ ꯍꯥꯏꯔꯒ ꯐꯥꯒꯗꯣꯏꯅꯤꯅꯦ ꯑꯁ-ꯑꯁ-ꯑꯁ
ꯐꯥꯗꯕ ꯅꯨꯄꯤꯅ ꯂꯥꯛꯑꯣ ꯍꯥꯏꯗꯣꯏꯅꯦꯕ ꯑꯁ ꯑꯩ ꯂꯥꯛꯑꯅꯤ ꯑꯗꯨꯗꯤ
ꯑꯦ ꯅꯪꯉꯣꯟ ꯅꯪꯉꯣꯟꯗꯣ ꯑꯩꯅ ꯐꯥꯒꯅꯦ ꯍꯥꯏꯕ ꯐꯥꯒꯅꯤ ꯍꯥꯏꯕꯗꯨꯅ ꯅꯉꯣꯟꯗ ꯍꯥꯏꯒꯗ꯭ꯔꯥꯅꯦ ꯑꯗꯨꯕꯨ ꯅꯪ ꯀꯥꯎꯒ꯭ꯔꯅꯤ ꯑꯐ ꯔ ꯑ ꯊ꯭ꯔꯤ ꯑꯣꯔ ꯐꯣ꯭ꯔ ꯃꯟꯁꯇ ꯃꯅꯨꯡ ꯃꯇꯨꯡꯗꯨ ꯗꯤ ꯅꯪ ꯀꯥꯎꯒ꯭ꯔꯅꯤ ꯅꯪ ꯍꯦꯛ
ꯑꯗꯨꯒ ꯍꯥꯟꯅꯤ ꯊꯣꯛꯇꯣꯏꯅꯦ
ꯑꯣ ꯐꯥꯍꯟꯅꯤꯡꯗ꯭ꯔꯤꯅꯦꯕ
ꯌꯗꯦꯅꯦ ꯅꯨꯄꯥ ꯐꯥꯗꯕꯅꯤꯅꯦ ꯅꯨꯄꯤ ꯐꯥ ꯌꯥꯗꯦꯅꯦꯍꯦ
ꯑꯤꯁ ꯑꯗꯨ ꯅꯪꯗꯤ ꯐꯥꯁꯨ ꯐꯥꯔꯣꯏ ꯑꯗꯨꯅ ꯑꯩ ꯐꯥꯗꯣꯏꯅꯦꯕ
ꯑꯁ ꯑꯁ
ꯀꯩꯕ
ꯐꯒ ꯗꯥꯏ
ꯀꯥꯏ ꯀꯗꯥꯏꯗ ꯐꯥꯔꯒ ꯅꯣꯏꯒꯤ ꯌꯨꯝꯗ ꯆꯠꯁꯦ ꯍꯥꯏꯗꯨꯏꯅꯤꯅꯦ
ꯑꯁ ꯕꯦꯔꯥꯅꯤ
ꯅꯣꯏ ꯌꯨꯝꯗ ꯅꯪ ꯅꯣꯏ ꯌꯨꯝꯗꯒꯦ ꯊꯝꯗꯅ ꯀꯗꯥꯏꯗ ꯊꯝꯒꯦ ꯍꯥꯏꯕ꯭ꯔꯣ
ꯐꯕꯒꯤ ꯌꯨꯝ ꯆꯠꯇꯕꯤꯗ ꯑꯁ ꯐꯥꯕ ꯅꯨꯄꯥ ꯕꯤꯔꯅꯤꯍꯦ ꯍ ꯌꯥꯏ
ꯑꯩꯗꯤ ꯅꯣꯏꯒꯤ ꯌꯨꯝꯗ ꯑꯗꯨꯝ ꯆꯠꯈ꯭ꯔꯅꯤ
ꯑꯕꯁ ꯆꯠꯁꯦ ꯆꯠꯁꯦ
ꯎꯝ ꯆꯠꯂꯁꯦ
ꯌꯨꯝ ꯅꯞꯄꯅꯤꯅ ꯎꯝ
ꯎꯝ ꯑꯗꯨꯗ
ꯑꯗꯨꯨꯝ ꯐꯩꯏ